ꯑꯩꯒꯤꯗꯤ ꯑꯗꯨꯝ ꯌꯥꯏꯌꯦ ꯇꯥꯛꯁ ꯌꯥꯝ ꯂꯩꯕꯩ ꯈꯪꯗꯦ
ꯃꯁꯤꯡ ꯁꯨꯗ꯭ꯔꯤꯕ ꯃꯥꯅꯤ ꯅ ꯉꯥꯡ ꯅꯝꯕꯗ ꯅꯪ ꯑꯩꯉꯣꯟꯗ ꯇꯧꯔꯛꯄꯁꯦ ꯀꯌꯥꯃꯨꯛ ꯁꯨꯔꯦ
ꯌꯥꯝꯃ ꯃꯅꯤꯍꯦ ꯉꯁꯤ ꯑꯍꯨꯝ ꯁꯨꯔꯝꯃꯅꯤ
ꯑꯩꯅ ꯇꯧꯔꯛꯄ ꯌꯥꯎꯗꯕꯤꯗ
ꯅꯪ ꯇꯧꯔꯛꯄ ꯌꯥꯎꯗꯕꯤꯗ ꯑꯍꯨꯝ ꯑꯣꯏꯔꯝꯃꯅꯤ ꯁꯤꯒ
ꯑꯣ
ꯑꯁ
ꯀꯩꯗꯧꯏꯅꯣ
ꯀꯩꯕꯥ
ꯀꯗꯧꯔꯤꯅꯣ
ꯀꯦꯝ ꯇꯧꯗꯦ
ꯑꯗꯨꯗꯤ ꯅꯪ ꯆꯥꯛ ꯍꯥꯞꯄꯝꯒꯦ ꯍꯥꯏꯕꯅꯤꯅ ꯍꯥꯄꯝꯕꯅꯦꯀꯣ ꯑꯩ ꯂꯥꯛꯑꯀꯥꯟꯗ ꯐꯣꯟ ꯇꯧꯔꯛꯑꯒꯦ
ꯑꯥ
ꯌꯦꯟꯖꯥꯡꯗꯣ ꯑꯩꯅ ꯂꯩꯔꯁꯨ ꯂꯩꯔꯂꯣꯏꯔꯦ
ꯌꯥꯔꯦ ꯅꯪꯒꯤ ꯏꯟꯁꯥꯡꯗꯣ ꯅꯣꯡꯃ ꯐꯗꯣꯛ ꯑꯩꯅ ꯄꯤꯖꯕ ꯌꯥꯏꯅ
ꯌꯥꯏꯌꯦ ꯀꯝ ꯀꯥꯏꯗꯦ ꯑꯗꯨꯗꯤ
ꯑꯗꯨ ꯅꯠꯇ꯭ꯔꯒꯅ ꯑꯗꯨ ꯅꯠꯇ꯭ꯔꯒꯅ ꯀꯩꯅꯣ ꯇꯧꯕꯒꯦ
ꯂꯩ ꯑꯗꯨꯅ ꯍꯥꯟꯅꯗꯤ ꯆꯤꯡꯃꯤꯁꯤꯡꯅ ꯊꯣꯡꯕ ꯀꯔꯤ ꯀꯔꯥꯡ ꯌꯥꯝ ꯈꯥꯏꯟ ꯈꯥꯏꯅꯩꯀꯣ
ꯊꯥꯏꯅꯒꯤ ꯋꯥꯅꯤꯗ ꯑꯗꯨꯗꯣ ꯑꯗꯨꯒꯨꯝꯕ ꯃꯤ ꯍꯥꯏꯕꯁꯦ ꯔꯨꯜꯁ ꯑꯦꯟ ꯔꯤꯒꯨꯂꯦꯁꯟꯖꯦ ꯃꯤ ꯂꯣꯏ ꯁꯤꯟꯕꯅꯦꯕꯀꯣ ꯍꯥꯏꯕꯗꯤ ꯑꯗꯨꯃꯥꯏꯅꯒ ꯇꯧꯔꯤ ꯃꯌꯥꯝꯁꯦ ꯑꯗꯣ ꯍꯧꯖꯤꯛꯇꯤ ꯌꯦꯡꯉꯣꯗꯅ ꯊꯥꯏꯅꯗꯤ ꯑꯗꯨꯃꯥꯏꯅ ꯍꯟꯗꯥꯅ ꯌꯦꯡ ꯁꯦꯡꯅ ꯍꯥꯏꯔꯕꯗ ꯑꯦꯝ ꯃꯩꯇꯩꯒꯤꯁꯨ ꯐꯠꯇꯕ ꯌꯥꯝ ꯂꯩ ꯑꯗꯨꯃꯥꯏꯅ ꯃꯤꯕꯨ ꯍꯟꯗꯥꯅ ꯌꯥꯝ ꯌꯦꯡꯍꯟꯕꯅꯦꯕꯀꯣ ꯑꯗꯨꯒ ꯅꯤꯡꯊꯧ ꯄꯥꯟꯕ ꯃꯇꯝꯗꯗꯤ ꯍꯧꯖꯤꯛꯅ ꯑꯃꯨꯛꯀ ꯑꯈꯣꯏꯗꯤ ꯈ꯭ꯔꯤꯁꯃꯥꯁꯀꯤ ꯑꯣꯛ ꯆꯥꯅꯤꯡꯉꯦ ꯑꯗꯨ ꯆꯥꯅꯤꯡꯉꯦ ꯑꯗꯨꯝ ꯇꯧꯗ꯭ꯔꯣ ꯑꯗꯨꯗꯒꯤ ꯇ꯭ꯔꯥꯏꯕꯦꯜꯒꯤ ꯏꯆꯤꯟ ꯏꯅꯥꯎꯅ ꯊꯣꯡꯕꯗꯤ ꯍꯥꯎꯋꯦ ꯈꯣꯠꯂꯤ ꯃꯨꯁꯂꯤꯝꯒꯤ ꯏꯆꯤꯟ ꯅꯥꯎꯅ ꯊꯣꯡꯕ ꯁꯟ ꯊꯣꯡꯕ ꯍꯥꯎꯋꯤ ꯈꯣꯠꯂꯤ ꯆꯥꯗ꯭ꯔꯣ ꯍꯧꯖꯤꯛꯇꯤ ꯑꯗꯨꯝ
ꯎꯝ
ꯀꯩꯝ ꯅꯠꯇꯦ ꯍꯥꯏꯕ ꯁꯤꯖꯦ ꯃꯥꯏꯟꯁꯦꯠꯇ ꯂꯣꯏ ꯂꯩꯌꯦꯕ ꯑꯩꯅ ꯄꯨꯡꯈꯟ ꯈꯟꯖꯟꯕ ꯑꯩꯅ ꯄꯨꯉꯥꯡ ꯉꯥꯡꯕꯒꯤꯅꯦꯕ ꯊꯥꯏꯅꯒꯤ ꯑꯃ ꯀꯩꯍꯥꯏ ꯇꯥꯔꯦ ꯅꯤꯡꯊꯧꯒꯤ ꯃꯇꯝꯒꯤ ꯄꯣꯠꯇꯣ ꯑꯗꯨꯗ ꯑꯗꯨꯝ ꯂꯩꯕꯒꯤꯅꯦꯕ
ꯀꯩꯅꯣ
ꯊꯦꯡꯉ ꯊꯦꯡꯅ ꯑꯗꯨꯝ ꯂꯥꯛꯑꯦ ꯍꯥꯏꯗꯤ ꯁꯕꯦꯟ ꯇꯨ ꯑꯩꯠ ꯀꯨꯝꯕ ꯁꯥꯟꯅꯕ ꯑꯩꯠ ꯇꯨ ꯅꯥꯏꯟ ꯑꯗꯒꯤ ꯁꯤꯛꯁ ꯇꯨ ꯁꯕꯦꯟ ꯁꯥꯟꯅꯕ ꯑꯗꯨꯃꯥꯏꯅ
ꯁꯤꯁꯤ ꯁꯟꯅꯕ ꯂꯥꯛꯄ꯭ꯔꯥꯅꯦ ꯅꯪ
ꯑꯗꯨꯗ ꯂꯥꯛꯑꯦ ꯇꯧꯔ ꯑꯗꯨꯗ ꯕꯨꯛ ꯑꯃꯨꯛ ꯇꯧꯕꯒꯤ ꯍꯥꯏꯔꯛꯑꯦꯕꯀꯣ ꯃꯣꯏꯅ ꯁꯥꯟꯅꯕꯒꯤ ꯑꯗꯨꯗ ꯂꯥꯛꯑꯦ ꯑꯗꯨꯗ ꯁꯥꯟꯅꯕ ꯑꯗꯣ ꯔꯤꯒꯨꯂꯔꯗꯤ ꯂꯥꯛꯄ ꯅꯠꯇꯦꯗ ꯋꯥꯟꯁ ꯏꯟ ꯑꯦ ꯕ꯭ꯂꯨ ꯃꯨꯟꯗꯅꯦ ꯑꯗꯨꯗ
ꯍꯥꯏꯗꯤ ꯊꯥ ꯑꯝꯗ ꯑꯅꯤꯔꯛ ꯑꯍꯨꯝꯂꯛꯀꯗꯤ ꯁꯥꯟꯅꯔꯝꯒꯅꯤ ꯑꯗꯨꯗ
ꯑꯣ
ꯐꯖꯥꯅ ꯉꯁꯤꯗꯤ ꯁꯥꯗꯤ ꯁꯥꯒ꯭ꯔꯦ ꯑꯩꯖꯦ ꯃꯟ ꯀꯩꯅꯣꯒꯤ ꯆꯤꯟꯗꯤ ꯄꯣꯝꯗꯦꯗ ꯀꯅꯥꯅꯕꯨ ꯆꯤꯟꯕꯨ ꯀꯃꯥꯏꯅ ꯄꯣꯝꯗꯣꯏꯅꯣ ꯈꯪꯗꯦ ꯑꯗꯨ ꯅꯨꯄꯥꯅ ꯆꯤꯟ ꯄꯣꯝꯃꯦ ꯍꯥꯏꯗ ꯑꯗꯨ ꯅꯨꯄꯥꯅ ꯆꯤꯟ ꯄꯣꯝꯃꯦꯞ ꯀꯃꯥꯏ ꯇꯧꯔ ꯄꯣꯝꯃꯤꯅꯣ ꯈꯪꯗꯦ ꯋꯥ ꯉꯥꯡꯅ ꯉꯥꯡꯅ ꯃꯇꯣꯝꯗꯁꯨ ꯇꯨꯕꯖꯥꯠꯂ ꯑꯁꯤꯒꯤ ꯂꯝꯕꯤꯖꯦ ꯅꯨꯡꯉꯥꯏꯕ꯭ꯔꯥ
ꯑꯁ ꯅꯨꯡꯉꯥꯏꯇꯦꯗ ꯅꯣꯏ ꯑꯦꯐ ꯁꯤ ꯑꯥꯏ ꯒꯣꯗꯥꯎꯟ ꯅꯥꯛꯀꯦꯗꯨꯗꯒꯤ ꯑꯗꯨ ꯆꯪꯕꯩ ꯂꯧꯕꯨꯛꯀ ꯂꯩꯕꯗꯨꯁꯨꯅꯨꯡꯉꯥꯏꯇꯕꯅꯤ
ꯑꯗꯨꯅꯦ ꯌꯥꯝ ꯅꯋꯥꯏꯇꯥꯗ꯭ꯔꯥ
ꯎꯝ
ꯃꯤꯅꯥ ꯏꯝꯐꯥꯜꯗ ꯂꯩꯌꯦ ꯍꯥꯏꯔꯒ ꯑꯁꯤꯒꯨꯝꯕ ꯂꯝꯕꯤ ꯎꯒꯗꯕ ꯃꯥꯟ ꯃꯥꯟꯗꯕꯅꯤ ꯍꯥꯍꯥ ꯑꯩꯅ ꯂꯩꯔꯛꯄꯗ ꯐꯥꯏꯚ ꯌꯔꯁ ꯁꯨꯈ꯭ꯔꯦꯕꯀꯣ
ꯎꯝ
ꯑꯗ ꯑꯩ ꯑꯩꯅ ꯂꯩ ꯁꯤꯗ ꯂꯩꯕꯕꯨꯗꯤ ꯀꯨꯏꯗ꯭ꯔꯤ ꯑꯥꯗ ꯂꯩꯔꯝꯅꯦꯕ ꯁꯦ ꯑ ꯍꯨꯗꯥꯝ ꯂꯩꯔꯛꯇ ꯀꯩꯁꯝꯄꯥꯠꯇ ꯑꯗꯨꯗꯗꯤ ꯂꯝꯕꯤ ꯑꯥ ꯂꯝꯕꯤꯕꯨꯗꯤ ꯅꯨꯡꯉꯥꯏꯕꯀꯣ
ꯑꯥ
ꯑꯗꯨꯒ ꯏꯁꯤꯡ ꯌꯥꯝ ꯊꯨꯝꯒꯂꯦꯕ ꯀꯩꯅꯣ ꯇꯧꯕ ꯏꯁꯤꯡ ꯊꯨꯝꯕ ꯆꯥꯡꯁꯦ ꯑꯈꯣꯏꯒꯤ ꯀꯩꯅꯣꯁꯦ ꯀꯤꯠꯆꯟꯈꯣꯏꯁꯦ ꯇꯥꯎꯔꯒ ꯂꯩꯗꯣꯏꯅꯤꯀꯣ ꯑꯁ ꯑꯗꯨ ꯑꯗ ꯑꯩꯅꯀꯣ ꯇꯨꯀꯨ ꯆꯥꯕ ꯁꯤ ꯏꯁꯤꯡꯗꯣ ꯀꯗꯥꯏꯗꯒꯤ ꯂꯥꯛꯄ꯭ꯔꯁꯨ ꯈꯪꯗꯦ ꯗ꯭ꯔꯦꯟꯒꯨꯝꯕꯗ ꯂꯥꯛ
ꯗ꯭ꯔꯦꯟ ꯗ꯭ꯔꯦꯟ ꯗ꯭ꯔꯦꯟꯒꯨꯝꯕꯗ ꯑꯣꯏꯅꯤ
ꯑꯗꯨꯗꯤ ꯌꯥꯝ ꯇꯠꯂꯦꯕꯣ ꯑꯈꯣꯏ ꯑꯥꯔꯣꯝ ꯁꯥꯏꯠꯇꯗꯤ ꯏꯁꯤꯡ ꯊꯨꯝꯕ ꯀꯔꯤ ꯇꯧꯕ ꯑꯝꯇ ꯂꯩꯇꯦꯕ ꯑꯣ ꯁꯤꯗꯗꯤ ꯇꯨ ꯊꯥꯎꯖꯟ ꯐꯥꯏꯚ ꯍꯟꯗ꯭ꯔꯦꯠ
ꯌꯥꯝꯗꯦꯅꯦꯀꯣ ꯔꯦꯟꯗꯣ ꯑꯗꯨꯗꯤ
ꯀꯩꯅꯣ ꯇꯧꯕꯒꯤꯅꯤꯍꯦ ꯑꯈꯣꯏꯒꯤ ꯏꯃꯥꯒꯤ ꯃꯅꯥꯎꯅꯨꯄꯥ ꯊꯣꯛꯄꯒꯤ ꯌꯨꯝꯗꯅꯦ ꯑꯩꯅ ꯂꯩꯔꯤꯖꯤ ꯀꯨꯏꯅ ꯂꯩꯕꯗꯣ ꯑꯈꯣꯏꯒꯤ ꯀꯩꯅꯣꯒꯤꯅꯦꯕ ꯑꯪꯀꯜ ꯍꯥꯏꯇꯥꯔꯦ
ꯑꯥ
ꯑꯗꯨ ꯅꯣꯏ ꯃꯤ ꯆꯪꯕ ꯈꯣꯠꯄ ꯀꯦꯝ ꯊꯤꯡꯗꯕ
ꯊꯤꯡꯉꯤ ꯀꯗꯥꯏꯗꯒꯤ ꯑꯩꯈꯣꯏꯗꯣ ꯃꯤ ꯌꯥꯝ ꯂꯩꯇꯦꯕꯀꯣ ꯌꯨꯝꯗꯣ
ꯑꯥ
ꯍꯥꯟꯅꯗꯤ ꯌꯥꯝ ꯂꯩꯔꯝꯃꯦꯕ ꯍꯧꯖꯤꯛꯇꯤ ꯂꯩꯇꯦꯕ ꯑꯗꯨꯅ ꯅꯨꯄꯤ ꯉꯥꯛꯇ ꯂꯩ ꯗꯣ꯫
ꯑꯥ
ꯂꯝꯕꯤ ꯃꯇꯥꯏꯗꯨꯁꯨ ꯑꯣꯏꯔꯦꯗꯅ꯫
ꯑꯥ
ꯑꯗꯨꯗꯤ ꯀꯩꯅꯣ ꯇꯧꯋꯦ ꯆꯗꯤ ꯑꯩꯈꯣꯏ ꯈꯨꯟ ꯈꯪꯅꯕ ꯃꯤꯒꯤ ꯄꯔꯦꯡ ꯉꯥꯛ ꯑꯥ
ꯅꯍꯥꯟꯗꯤ ꯅꯣꯏ ꯕ꯭ꯔꯗꯔ ꯑꯃꯖꯨ ꯂꯩ ꯍꯥꯏꯗꯥꯏ
ꯂꯩꯌꯦ ꯍꯥꯟꯅ ꯅꯪꯒ ꯋꯥꯔꯤ ꯁꯥꯟꯅꯩ ꯍꯥꯏꯕꯗꯣ ꯇꯥꯕ꯭ꯔꯥ ꯅꯪ ꯅꯤꯡꯁꯤꯡꯗꯕ꯭ꯔꯥ ꯅꯪꯒ ꯅꯨꯃꯤꯠ ꯑꯃꯗ ꯋꯥꯔꯤ ꯁꯥꯟꯅꯩ ꯍꯥꯏꯕꯗꯣ
ꯁꯥꯟꯅꯩ ꯑꯩ ꯅꯤꯡꯁꯤꯡꯉꯦ
ꯑꯗꯨ ꯁꯉꯥꯏꯄ꯭ꯔꯥꯎꯗ ꯂꯩꯌꯦ ꯍꯥꯏꯕꯗꯣ ꯑꯗꯨꯒꯤ ꯑꯗꯨꯒꯤꯅꯦ ꯑꯩꯅ ꯄꯥꯏꯕꯗꯣ ꯅꯪ ꯅꯝꯕꯔ ꯅꯤꯡꯁꯤꯡꯗꯕ꯭ꯔꯥ
ꯑꯗꯨꯒꯤꯅꯤ ꯄꯥꯏꯕꯗꯣ ꯍꯥꯏꯗꯤ
ꯃꯥꯗꯣ ꯇꯧꯔꯝꯃꯒ ꯇꯟꯈ꯭ꯔꯦ ꯍꯥꯏꯕ
ꯕꯤꯅ ꯍꯥꯏꯕ ꯃꯤ ꯑꯣꯗ ꯑꯃꯗ ꯃꯥꯜꯂꯦ ꯑꯩ ꯅꯪꯒ ꯃꯃꯥꯡꯗ ꯋꯥꯔꯤ ꯁꯥꯟꯅꯈꯤꯕ ꯑꯃꯨꯛꯇꯪ ꯋꯥꯔꯤ ꯁꯥꯟꯅꯈ꯭ꯔꯦꯀꯣ ꯅꯪꯒ ꯑꯩꯒ
ꯑꯁ ꯅꯪꯅ ꯁꯉꯥꯏꯄ꯭ꯔꯧꯗ ꯂꯩꯌꯦ ꯍꯥꯏꯕꯗꯨꯗ ꯁꯉꯥꯏꯄ꯭ꯔꯧꯗ ꯂꯩꯕ ꯃꯤ ꯑꯃꯒꯁꯨ ꯍꯧꯖꯤꯛ ꯕ꯭ꯔꯗꯔ ꯑꯃꯒꯁꯨ ꯋꯥꯔꯤ ꯁꯥꯟꯅꯕ
ꯑꯣ ꯑꯣ ꯑꯗꯨ ꯕ꯭ꯔꯗꯔꯗꯣ ꯁꯇꯣꯔ ꯍꯣꯏ ꯍꯣꯏ ꯍꯣꯏ ꯑꯗꯨ ꯅꯨꯄꯥ ꯅꯨꯄꯥ ꯑꯃꯒꯗꯤ ꯋꯥꯔꯤ ꯁꯥꯟꯅꯒ꯭ꯔꯦ
ꯁꯉꯥꯏꯄꯨꯔꯧꯗ ꯂꯩꯍꯌꯦ ꯑꯗꯨꯒꯤ ꯑꯩꯅ ꯑꯣꯏ ꯑꯩꯈꯣꯏ ꯂꯩꯃꯤꯟꯅꯕꯅꯦ ꯍꯥꯏꯔꯤꯃꯠꯇ ꯅꯪ ꯊꯨꯅ ꯀꯥꯎꯑꯦꯅ
ꯍꯨꯏꯁꯤ ꯃꯨꯅꯥ ꯑꯩꯅ ꯀꯣꯟꯅ ꯍꯪꯉꯦꯕ ꯍꯪꯕ ꯀꯥꯟꯗ ꯃꯥꯁꯨ ꯄꯥꯏꯌꯦ ꯈꯣꯠꯂꯦ ꯍꯥꯏꯕ ꯑꯗꯨꯒꯤ ꯃꯥꯗꯣ ꯀꯣꯜ ꯑꯅꯤ ꯑꯍꯨꯝꯃꯛꯇꯤ ꯇꯧꯔꯝꯃꯦꯕꯀꯣ ꯃꯥꯅ ꯇꯕ꯭ꯔꯥ
ꯇꯥꯏ
ꯀꯣꯜ ꯑꯍꯨꯝꯃꯨꯛꯇꯤ ꯇꯧꯔꯝꯃꯦꯕ ꯑꯗꯨꯒ ꯃꯥꯁꯦ ꯇꯟꯈ꯭ꯔꯕ ꯑꯗꯨꯒꯤ ꯑꯩꯈꯣꯏꯉꯣꯟꯗ ꯍꯪꯕ ꯍꯥ
ꯃꯤ ꯉꯥꯡꯅꯕꯗꯣ ꯌꯥꯝ ꯇꯜꯂꯤꯌꯦ ꯃꯥꯁꯦ ꯑꯍꯥꯟꯕ ꯍꯧꯔꯛꯄꯗ ꯁꯨꯝ ꯃꯤꯒꯨꯝꯕꯗꯣ ꯅꯦꯕꯀꯨꯝꯕ ꯅꯨꯡꯉꯥꯏꯔꯛꯇꯕ ꯑꯗꯨꯒ ꯀꯛꯊꯠꯂꯛꯄꯒꯨꯝꯕ ꯍꯥꯐꯇ ꯑꯗꯨꯃꯥꯏꯅ ꯇꯧꯕꯅꯦꯕ ꯑꯗꯨꯒꯤ ꯑꯗꯨꯃꯥꯏꯅ ꯃꯥꯡꯅꯤꯉꯥꯏ ꯁꯨꯕꯨꯗꯤ ꯑꯩꯉꯣꯟꯗ ꯇꯧꯋꯣ ꯍꯥꯏꯕꯅꯦꯕ ꯑꯩꯅ ꯍꯪꯉꯦ ꯀꯣꯟꯅ ꯑꯩꯗꯤ ꯃꯥꯅꯦ ꯈꯪꯗꯦꯕ ꯑꯩꯈꯣꯏ ꯑꯗꯨ ꯄꯔꯦꯡ ꯄꯔꯦꯡꯁꯦ ꯑꯩꯈꯣꯏꯒꯤ ꯖꯥꯇꯤ ꯉꯥꯛꯇꯅꯦꯕ ꯑꯗꯨꯗ ꯂꯩꯔꯤꯗꯣ
ꯑꯥ ꯍꯧꯖꯤꯛꯀꯤ ꯑ ꯄ꯭ꯂꯦꯒ꯭ꯔꯥꯎꯟ ꯂꯩꯇ꯭ꯔꯥ
ꯑꯥ ꯄ꯭ꯂꯦꯒ꯭ꯔꯥꯎꯟ ꯂꯣ
ꯄ꯭ꯂꯦꯒ꯭ꯔꯥꯎꯟ ꯂꯩꯕꯒ ꯑ ꯑꯁꯤꯤꯝ ꯅꯥꯀꯜ ꯑꯃꯗ ꯎꯄꯥꯛꯀꯤ ꯌꯨꯝꯗꯒꯤ ꯁꯥꯕ ꯍꯧꯔꯒ ꯄꯨꯔꯛꯦꯡ ꯁꯥꯥꯟꯅ ꯂꯩꯔꯛ ꯑꯃ ꯆꯪꯗ꯭ꯔꯥ
ꯑꯗꯨꯗꯤ ꯀꯔꯤ ꯍꯝ
ꯅꯪ ꯌꯦꯡꯗꯕꯩꯅꯦ ꯑꯗꯨ ꯄꯔꯦꯡꯗꯣ ꯑꯩꯈꯣꯏꯒꯤ ꯖꯥꯇꯤ ꯉ ꯑꯌꯥꯝꯕ ꯑꯣꯏꯔꯕꯅꯦꯕ
ꯑꯗꯨꯗꯤꯅ ꯍꯌꯦꯡ ꯑꯩ ꯂꯥꯛꯀꯗꯗꯒꯤꯗꯤ
ꯍꯥ
ꯚꯏ ꯑꯩꯅ ꯁꯣꯏꯗꯅ ꯑꯗꯨꯗ ꯂꯥꯛꯄꯗ ꯆꯪꯉꯦ ꯈꯜꯂꯣꯅꯦ
ꯀꯔꯤꯒꯦ
ꯂꯩꯗꯅ ꯍꯧꯖꯤꯛꯀꯥꯟꯗꯤ
ꯑ ꯑꯗꯨꯝ ꯏꯆꯝ ꯆꯝꯅ ꯎꯟꯅꯅꯕꯕꯨ ꯀꯩꯁꯨ ꯂꯧꯔꯣꯏꯁ
ꯑꯗꯨ ꯇꯧꯕꯅꯦꯕ ꯃꯤꯒꯤꯁꯨ ꯀ ꯃꯉꯥꯏꯌꯦ ꯀꯩꯔꯦ ꯃꯤ ꯑꯃꯒ ꯑꯗꯨꯝ ꯆꯠꯃꯤꯟꯅ ꯍꯥꯏꯔꯒꯗꯤ ꯀꯣꯏꯅꯕ ꯑꯗꯨꯝ ꯃꯥꯟꯥꯟꯕ
ꯀꯨꯏꯅꯗꯤ ꯀꯨꯏꯅꯗꯤ ꯂꯥꯎꯔꯣ ꯂꯧꯔꯦ
ꯁꯥꯏ ꯍꯥꯏ ꯁꯀ ꯀꯩꯅꯗꯤ ꯃ ꯂꯩꯔꯥꯛꯦ
ꯍꯥꯥ
ꯖꯥ ꯐꯟ ꯑꯣꯏꯦ
ꯀꯩꯗꯧꯔꯤꯅꯅ ꯇꯥꯏꯌꯦ
ꯀ ꯇꯧꯕꯤ ꯏꯔꯉꯣꯏ ꯌꯥꯅꯤ
ꯍꯥ
ꯅꯪꯅ ꯋꯥꯔꯤ ꯁꯥꯟꯥꯏꯁꯤꯗꯤ ꯍꯕꯒ
ꯅꯪ ꯀꯩꯅꯣꯧꯃꯗꯤ ꯇꯧꯗꯧꯥꯟꯕ
ꯀꯩꯅ ꯇꯧꯗꯦꯗ ꯅꯪ ꯋꯥꯔꯤ ꯁꯥꯟꯅꯩꯁꯤꯅꯉꯥꯏ ꯀꯩ ꯆ ꯊꯣꯛꯇꯣꯔꯣꯒꯦꯔꯣ ꯗꯥ
ꯍꯥꯥ
ꯀꯩ ꯌꯦꯟꯁꯥꯡ ꯆꯣꯡꯗꯣꯔꯣꯒꯦ ꯅꯨꯡꯗꯥꯡꯒꯤ
ꯑꯩꯁꯦ ꯀꯔꯤ ꯌꯦꯟꯁꯥꯡ ꯊꯣꯡꯗꯣꯏꯅꯣ ꯈꯪꯗꯦ
ꯃꯄꯥꯟꯗ ꯂꯩꯕꯁꯔꯦ
ꯑꯥ ꯃꯄꯥꯟꯗꯔ ꯂꯩꯦ ꯑꯩꯈꯣꯏ ꯏꯅꯥꯎꯅꯄꯤ ꯈꯣꯏꯗꯣ ꯑꯗꯨ ꯈꯣꯏꯁꯨ ꯇꯧꯕ ꯑꯗꯨꯒꯤ ꯑꯩꯁꯦ ꯐꯔꯛ ꯇꯥꯕ
ꯕꯣꯔꯤꯡ ꯆꯨꯔꯝꯒꯅꯤ ꯍꯥ ꯅꯥꯡꯁꯨ
ꯍꯥꯥ
ꯕꯣꯔꯤꯡ ꯆꯔꯝꯒꯅꯤꯕ ꯅ ꯇꯧ ꯂꯩꯕꯒ
ꯑꯁ
ꯑꯗꯨꯝ ꯅꯨꯃꯤꯗꯥꯡ ꯅꯨꯃꯤꯗꯥꯡ ꯊꯦꯡꯂꯛꯄ ꯀꯥꯟꯗꯗꯤ ꯒꯤꯇꯔꯒꯨꯝꯕ ꯈꯣꯡꯅꯒ ꯑꯩꯈꯣꯏ ꯏꯁꯩꯒꯨꯝꯕ ꯁꯛꯂꯒꯗ ꯑꯃꯔꯣꯝꯀꯔ ꯅꯨꯡꯉꯥꯏꯁꯨ ꯅꯨꯡꯉꯥꯏꯌꯦ ꯈꯪꯗꯦ ꯌꯨꯝꯗ ꯂꯩꯕꯅ ꯅꯨꯡꯉꯥꯏꯕꯅ ꯇꯣꯡꯉꯥꯜꯂꯦ ꯁꯤꯗ ꯂꯩꯕꯒꯅ ꯂꯩꯕꯅ ꯇꯣꯡꯉꯥꯜꯂꯦ ꯃꯥꯟꯅꯗꯦ ꯇꯣꯉꯥꯟ ꯇꯣꯉꯥꯟꯅ ꯂꯣꯏꯅꯩ
ꯑꯩ ꯒꯤꯇꯔ ꯀꯣꯡ ꯍꯩꯕ